ꯇꯥꯕ꯭ꯔꯣ
ꯇꯥꯏꯌꯦ ꯆꯥꯛ ꯆꯥꯥꯔꯕꯣ
ꯆꯥꯗ꯭ꯔꯤꯌꯦ ꯍꯧꯖꯤꯛꯅ ꯊꯣꯡꯉꯤꯌꯦ
ꯀꯩ ꯃꯊꯦꯜ ꯑꯍꯥꯎꯕ ꯊꯣꯡꯔꯒꯦ
ꯑ ꯉꯁꯤ ꯌꯦꯟ ꯊꯣꯡꯉꯦ ꯑꯗꯨꯒ ꯎꯝ ꯅꯄꯣꯛ ꯑ ꯅꯄꯥꯛ ꯅꯠꯇꯦ ꯀꯣꯝꯄꯥꯛ ꯄꯥꯛ ꯅꯠꯇꯦ ꯅꯥ ꯅꯥꯀꯣꯛꯄꯤꯗꯣ ꯐꯨꯠꯂꯦ
ꯑꯣ ꯅꯀꯣꯛꯄꯤ ꯆꯝꯐꯨꯠ
ꯎꯝ ꯐꯨꯠꯂꯦ ꯑꯗꯣ ꯅꯣꯏꯗꯤ ꯆꯥꯈ꯭ꯔꯕ꯭ꯔꯣ
ꯆꯥꯗ꯭ꯔꯦ ꯃꯄꯥꯟ ꯆꯠꯊꯣꯛꯈꯤ
ꯃꯄꯥꯥꯟ
ꯑꯩ ꯏꯇꯣꯝ
ꯃꯋꯣ ꯌꯦꯡꯒꯦꯔꯥ
ꯗ ꯂꯩꯌꯦ
ꯃꯋꯣ ꯌꯦꯡꯒꯦꯔꯣ
ꯍꯣꯔꯦꯟ ꯄꯨꯡ ꯕꯔꯣ ꯃꯈꯥꯏꯒꯤ ꯌꯦꯡꯒꯅꯤ ꯍꯣꯏ ꯍꯌꯦꯡ ꯋꯥꯅꯁꯨ ꯋꯥꯅ ꯑꯗꯨꯝ ꯍꯧꯒꯠꯄ ꯇꯥꯔꯦ
ꯍꯣꯏ ꯕꯣꯔꯥ ꯃꯈꯥꯏꯒꯤꯁꯨ ꯑꯗꯨꯒ ꯑꯁ ꯀꯔꯤꯔꯥ ꯃꯣꯔꯅꯤꯡꯗꯨꯁꯨ ꯑꯃ ꯂꯩꯌꯦꯅ ꯑꯗꯨꯁꯨ ꯌꯦꯡꯅꯤꯡꯉꯦ
ꯄꯦꯡꯒꯤꯗꯣ
ꯌꯦꯡꯅꯤꯡꯉꯁꯨ ꯑꯁ ꯊꯕꯛ ꯂꯩꯕꯅꯤꯅꯀꯣ ꯑꯃꯨꯛ ꯉꯟꯅ ꯍꯧꯒꯠꯇ꯭ꯔꯗꯤ ꯌꯥꯗꯦꯅꯦ ꯇꯨꯝꯕ ꯄꯦꯜꯂꯔꯣꯏꯅꯦ
ꯀꯥꯞꯗꯤ ꯃꯤꯁꯤꯡꯁꯦ ꯑꯩꯈꯣꯏꯕꯨ ꯍꯥꯠ ꯇꯧꯕ ꯃꯥꯜꯂꯦ ꯍꯟꯗꯥꯛꯄꯤꯁꯦ
ꯃꯥꯅꯦ ꯌꯥꯝꯅ
ꯔꯤꯄꯤꯠ ꯔꯤꯄꯤꯠꯇ ꯐꯖꯕ ꯈꯥꯛ ꯐꯖꯕ ꯉꯥꯛꯇ ꯑꯗꯨꯝ ꯊꯣꯛꯍꯜꯂꯦꯕ ꯐꯦꯟꯁ ꯌꯥꯝꯅꯅꯦꯕ ꯑꯁꯤꯒꯤ ꯀꯟꯇ꯭ꯔꯤ ꯃ ꯑ ꯃꯔꯤꯒꯤꯗꯤ
ꯎꯝ
ꯀ꯭ꯂꯥꯁ ꯆꯠꯇꯦꯅ ꯅꯪ ꯉꯁꯤ ꯑꯦ ꯆꯠꯂꯤꯀꯣ ꯍꯧꯖꯤꯛ ꯃꯥꯒꯤꯅ ꯆꯥꯛ ꯊꯣꯡꯕ ꯂꯣꯏꯔꯒ ꯃꯄꯥꯟꯗ ꯂꯥꯛꯏꯌꯦ ꯑꯩꯈꯣꯏ ꯔꯨꯝꯗꯣ ꯌꯥꯝ ꯁꯥꯃꯟꯗꯅ
ꯆꯥꯛ ꯌꯦꯟꯁꯥꯡꯒꯨꯝꯕ ꯊꯣꯡꯈ꯭ꯔꯗꯤ ꯌꯥꯝ ꯁꯥꯏꯌꯦ
ꯑ ꯆꯥꯛ ꯖꯥꯡ ꯑꯣꯀꯦ ꯑꯣꯀꯦ
ꯀꯩꯅꯣ ꯑꯁꯤ ꯑꯁꯤ ꯃꯅꯨꯡꯗꯒꯤꯀꯣ ꯃꯤ ꯈꯔꯗꯤ ꯌꯥꯝ ꯄꯥꯝꯗꯕ ꯌꯥꯎꯏꯗ
ꯑꯩꯈꯣꯏꯒꯤ ꯁꯔꯕꯤꯁꯤꯡꯒꯤꯁꯤꯔꯣ
ꯍꯣꯏ ꯃꯔꯛ ꯃꯛꯇꯛꯇ ꯑꯗꯨꯝ ꯀꯣꯜ ꯇꯧꯋꯦꯅ ꯑꯗꯣ ꯑꯣꯐꯂꯥꯏꯟꯒꯨꯝꯕꯗ ꯀꯣꯜ ꯇꯧꯔꯛꯄꯒꯨꯝꯕ ꯑꯁ ꯁꯤ ꯂꯣꯏꯔꯒꯗꯤ ꯈꯪꯗꯦ ꯍꯥꯏꯈ꯭ꯔꯅꯤ ꯑꯩꯈꯣꯏꯗꯤ ꯅꯠꯇ꯭ꯔꯣ ꯇꯥꯟꯗ꯭ꯔꯣ ꯑꯗꯨꯒꯨꯝꯕꯗꯤ
ꯑꯩꯁꯨ ꯇꯜꯂꯦꯗ ꯑꯗꯨꯒꯨꯝꯕꯗꯤ ꯅꯠꯇ꯭ꯔꯣ
ꯎꯝ ꯑꯁꯤ ꯑꯁꯤꯒꯤꯗꯤ ꯑꯁꯤꯅꯦꯕ ꯃꯄꯥꯟꯒꯤꯗꯤ ꯇꯧꯗ꯭ꯔꯁꯨ ꯌꯥꯏꯑꯦꯕ ꯍꯣꯏ ꯎꯝ ꯃꯦꯁꯦꯁꯇꯨꯝꯗ ꯀꯣꯜ ꯇꯧꯁꯦ ꯇꯧꯔꯛꯀꯦ ꯆꯪꯉꯣ ꯔꯦꯗꯤ ꯂꯩꯌꫭ ꯑꯗꯨꯒꯨꯝꯕꯗꯤ ꯍꯥꯏꯕ ꯌꯥꯏꯕ ꯑꯗꯣ ꯑꯣꯐꯂꯥꯏꯟꯗ ꯀꯣꯜ ꯇꯥꯔꯛꯀꯦ ꯀꯔꯤ ꯑꯁ ꯑꯗꯨꯒꯨꯝꯕꯗꯤ ꯅꯍꯥꯟ ꯏꯃꯥꯟꯅꯕꯤ ꯑꯃ ꯃꯊꯥꯛꯇ ꯂꯥꯛꯕꯗꯣ ꯃꯥꯅ ꯍꯥꯏꯕꯅꯦꯕ ꯑꯗꯣ
ꯃꯉꯣꯟꯗꯁꯨ ꯑꯗꯨꯒꯨꯝꯕ ꯃꯤ ꯂꯥꯛꯑꯦꯅ ꯑꯉꯥꯡꯁꯨ ꯑꯉꯥꯡ ꯑꯣꯏꯕ ꯃꯥꯜꯂꯦ ꯃꯣꯏꯁꯤꯡꯁꯦ
ꯆꯥꯛ ꯏꯟꯁꯥꯡ ꯂꯣꯏ ꯊꯣꯡꯕ ꯂꯣꯏꯔꯝꯃꯅꯤꯅ
ꯂꯣꯏꯔꯦ ꯍꯣꯏ ꯁꯤ ꯂꯣꯏꯔꯒ ꯆꯥꯛ ꯆꯥꯈ꯭ꯔꯁꯤꯔ ꯈꯪꯗꯦ ꯑꯈꫭꯏ ꯑꯅꯤ ꯑꯩꯈꯣꯏ ꯑꯅꯤ ꯒꯥꯔꯤ ꯒꯥꯔꯤ ꯆꯠꯄꯗꯣ ꯑꯅꯤꯔꯛ ꯈꯛꯇꯅꯤꯅ ꯉꯁꯤ ꯀꯣ
ꯎꯝ
ꯑꯗꯨꯗꯤ ꯑꯅꯤ ꯆꯠꯄ ꯌꯥꯏꯌꯦꯅ
ꯍꯣꯏ
ꯎꯝ ꯅꯃꯥꯟꯅꯕ ꯑꯗꯨꯁꯨ ꯑꯅꯤꯔꯛ ꯈꯥꯛꯇꯅꯦ ꯑꯩꯈꯣꯏ ꯑꯅꯤ ꯆꯠꯄꯗꯣ
ꯑꯣ ꯒꯥꯔꯤ ꯁꯥꯔꯕꯤꯁꯤꯡꯒꯤꯗꯣ
ꯎꯝ
ꯑꯣ ꯈꯔ
ꯆꯠꯅꯤꯡꯉꯥꯏ ꯎꯝ ꯊꯨ ꯊꯨꯅ ꯆꯠꯂꯣ ꯅꯪꯒꯤꯁꯦ
ꯎꯝ ꯑꯩꯈꯣꯏꯒꯤꯁꯦ ꯈꯔ ꯊꯨꯅ ꯁꯥꯔꯕꯤꯁꯤꯡ ꯈꯔ ꯌꯥꯝꯅ ꯆꯠꯇ꯭ꯔꯗꯤ ꯌꯥꯗ꯭ꯔꯦ ꯒꯥꯔꯤꯁꯤ ꯁꯣꯛꯆꯜꯂꯛꯇꯧꯔꯦꯕ
ꯎꯝ ꯐꯖꯅꯁꯨ ꯇꯥꯎꯂꯣ ꯇꯥꯎꯋꫭ
ꯎꯝ ꯑꯩꯈꯣꯏ ꯃꯦꯅꯦꯖꯔ ꯈ ꯀꯟꯅ ꯋꯥꯅꯣꯝꯗꯗꯤ ꯌꯥꯔꯔꯣꯏ
ꯎꯝ ꯅꯣꯏ ꯑꯅꯤ ꯅꯣꯏ ꯑꯅꯤ ꯍꯦꯛ ꯍꯦꯛ ꯆꯥꯠꯃꯤꯟꯅꯕꯗꯣ ꯃꯉꯣꯟꯗꯁꯨ ꯍꯥꯏꯕꯤꯌꯣ
ꯍꯣꯏ
ꯅꯝꯕꯥꯔꯁꯨ ꯂꯥꯏꯗ ꯑꯗꯨꯕꯨꯗꯤ ꯍꯥꯏꯅꯤꯡꯉꯥꯏꯅꯤ
ꯍꯥꯥ
ꯍꯥꯏꯅꯤꯡꯉꯥꯏꯗꯤ ꯅꯝꯕꯔꯕꯨꯗꯤ ꯂꯩꯌꯦꯕ
ꯎꯝ
ꯅꯝꯕꯔꯕꯨꯗꯤ ꯂꯩꯗꯤ ꯂꯩꯌꯦ ꯑꯁꯤ ꯕꯖꯥꯔꯗ ꯊꯦꯡꯅꯩꯌꯦ ꯃꯥ ꯒꯥꯔꯤ ꯊꯥꯎꯕ ꯆꯠꯄꯗꯣ
ꯑꯣ ꯃꯥꯁꯨ ꯍꯟꯗꯛ ꯀ꯭ꯂꯥꯁ ꯆꯠꯂꯤꯕꯅꯦ
ꯅꯣꯏꯒ ꯆꯞ ꯃꯥꯟꯅꯥꯕ
ꯃꯟꯅꯥꯗꯦꯗꯥ ꯑꯩꯒꯗꯤ ꯃꯥꯅ ꯀꯝꯄ꯭ꯌꯨꯇꯔ ꯀ꯭ꯂꯥꯁ ꯇꯝꯕ
ꯑꯣ ꯀꯝꯄ꯭ꯌꯨꯇꯔ ꯀ꯭ꯂꯥꯁꯒꯨꯝꯕꯗꯤ ꯂꯧꯅꯤꯡꯗꯦꯗ ꯑꯩꯈꯣꯏꯗꯤ
ꯁꯥꯏꯠ ꯋꯥꯔꯛ ꯍꯥꯏꯕ ꯇꯥꯔꯦꯅꯦ ꯃꯥꯒꯤ ꯁꯥꯏꯠ ꯏꯟꯀꯝ ꯍꯥꯏꯕ ꯇꯥꯔꯦꯅꯦ ꯂꯣꯏ ꯂꯣꯏꯕꯗꯤ ꯂꯣꯏꯈ꯭ꯔꯦ ꯍꯟꯗꯛꯅꯀꯣ ꯍꯟꯗꯛꯅ ꯂꯣꯏꯕꯗꯤ ꯂꯣꯏꯈ꯭ꯔꯦ
ꯃꯄꯥꯟ ꯃꯄꯥꯟ ꯆꯠꯀꯦꯔ ꯁꯤꯗ ꯂꯩꯒꯦꯔ
ꯃꯥ ꯃꯥꯄꯥꯟ ꯆꯠꯂꯣꯏꯗ
ꯎꯝ ꯑꯁꯤꯗ ꯑꯁꯤꯗꯁꯨ ꯑꯗꯨꯝ ꯊꯕꯥꯛ ꯃꯆꯥ ꯃꯇ ꯇꯧ ꯇꯧꯕ ꯌꯥꯕꯅꯤꯅ ꯅꯣꯏꯗꯤ ꯌꯨꯝ ꯂꯩꯕꯅꯤꯅ ꯌꯥꯏꯗ
ꯌꯥꯕꯨꯗꯤ ꯌꯥꯏ ꯑꯗꯣ ꯅꯣꯏꯁꯨ ꯀꯩꯅꯣ ꯑꯐꯕ ꯑꯣꯄꯣꯔꯆꯨꯅꯤꯇꯤ ꯈꯔ ꯊꯤꯔꯣ ꯀꯩꯅꯣ ꯕꯦꯠ ꯂꯣ ꯀꯩꯅꯣ ꯑꯃ ꯇꯧꯁꯜꯂꯣ ꯑꯗꯨ ꯇꯝꯃꯗꯤ ꯅꯣꯏꯒꯤ ꯑꯐꯕ ꯂꯥꯏꯟꯁꯨ ꯂꯥꯛꯑꯅꯤ ꯃꯄꯥꯟ ꯆꯠꯄꯒꯤ ꯆꯥꯟꯁꯁꯨ ꯂꯩꯔꯦ ꯑꯗꯩꯗꯤ ꯅꯣꯏꯅ ꯈꯔ ꯉꯟꯅ ꯍꯧꯖꯤꯛꯇꯤ ꯆꯍꯤꯁꯦ ꯈꯔ ꯅꯧꯔꯤꯗꯅ ꯆꯍꯤꯁꯦ ꯍꯧꯖꯤꯛ ꯅꯧꯔꯤꯕꯅꯤꯅ ꯅꯣꯏꯒꯤ ꯇꯝꯅꯤꯡꯕꯗꯣ ꯈꯜꯂꯒ ꯑꯣ ꯁꯤ ꯇꯧꯔꯗꯤ ꯁꯤ ꯑꯩꯒꯤ ꯐꯒꯅꯤ ꯍꯥꯏꯕꯗꯨ ꯅꯣꯢ ꯈꯜꯂꯣꯕ ꯑꯗꯨ ꯈꯜꯂ ꯇꯨꯡꯒꯤ ꯇꯨꯡꯒꯤ ꯅꯣꯏ ꯈꯜꯂꯨꯕ
ꯈꯪꯉꯤ ꯑꯁ ꯀꯔꯤꯅꯣ
ꯅꯣꯏ ꯀꯩꯅꯣꯒꯤ ꯑꯗꯨ ꯑꯗꯨꯗ ꯄ꯭ꯔꯥꯏꯃꯥꯔꯤ ꯑꯣꯖꯥꯒꯤ ꯀꯩꯀꯥꯗꯣ ꯄ꯭ꯔꯥꯏꯃꯥꯔꯤ ꯑꯣꯖꯥ ꯀꯩꯀꯥꯒꯤ ꯅꯣꯏ ꯕꯤꯠ ꯌꯥꯝ ꯂꯨꯅ ꯇꯝ ꯁꯟꯗ꯭ꯔꯁꯨ ꯌꯥꯏꯑꯦꯕ ꯇ꯭ꯔꯦꯅꯤꯡ ꯃꯆꯥ ꯑꯗꯨꯝ ꯄꯤꯔꯒ ꯅꯣꯏꯅ ꯑꯐꯕ ꯂꯣꯝꯗ ꯆꯠꯀꯦ ꯍꯥꯏꯔꯗꯤ ꯑꯩꯗꯤ ꯀꯩꯅꯣꯗ ꯃꯦꯟꯂꯦꯟ ꯃꯦꯟꯂꯦꯟ ꯍꯥꯏꯕꯕꯨ ꯗꯦꯜꯂꯤꯒꯨꯝꯕꯗꯤ ꯆꯠꯅꯤꯡꯗꯦꯗ ꯆꯥꯍꯟꯅꯤꯡꯗꯦꯕ ꯃꯄꯥꯟꯒꯨꯝꯕ ꯍꯥꯏꯕꯁꯦ ꯍꯧꯖꯤꯛ ꯈꯔ ꯀꯩꯅꯣ ꯁꯤꯇꯤꯗꯒꯤ ꯈꯔ ꯀꯩꯅꯣ ꯈꯔ ꯂꯥꯞꯅ ꯆꯠꯄ
ꯑꯩꯈꯣꯏꯗꯣ ꯀꯦꯔꯦꯂꯥ ꯆꯠꯁꯤꯔꯥꯅ ꯈꯟꯕꯅꯦ
ꯁꯤꯇꯤ ꯃꯅꯨꯡꯗ ꯅꯠꯇꯕ ꯁꯤꯇꯤ ꯃꯅꯨꯡ ꯑꯣꯏꯔꯗꯤ ꯃꯣꯏ ꯏꯁꯇꯦꯟꯗꯔꯠꯀꯤ ꯁ꯭ꯀꯨꯜ ꯁ꯭ꯀꯨꯜ ꯑꯐ ꯑꯐꯕꯁꯤꯡ ꯂꯥꯛꯑꯅꯤ ꯅꯣꯏ ꯅꯣꯏꯕꯨ ꯈꯜꯂꯔꯣꯏꯕ ꯍꯥꯏꯗꯤ ꯅꯣꯏꯗꯤ ꯑꯦꯛꯁꯄꯤꯔꯤꯌꯦꯟꯁ ꯂꯩꯇꯦꯗꯣ ꯑꯗꯨꯕꯨ ꯄ꯭ꯔꯥꯏꯃꯔꯤ ꯑꯣꯖꯥꯒꯤ ꯅꯣꯏ ꯆꯠꯂꯗꯤ
ꯆꯠꯅꯤꯡꯅꯕꯒꯤꯅꯦ ꯅꯍꯥꯟꯁꯨ ꯑꯩꯈꯣꯏ ꯌꯨꯝꯗꯒꯤ ꯍꯣꯏ ꯑꯪꯀꯥꯎ ꯍꯥꯏꯁꯤꯔꯥ ꯃꯥꯗꯣ ꯑꯩꯉꯣꯟꯗ ꯑꯃꯨꯛ ꯀ‌ꯣꯜ ꯇꯧꯔꯛꯂ‌ꯦ ꯆꯪꯅꯤꯡꯗꯗꯤ ꯆꯪꯕ ꯌꯥꯏ ꯅꯪꯁꯨꯨꯅ ꯑꯩꯅ ꯍꯟꯗꯛ ꯆꯍꯤꯗꯤ ꯆꯪꯅꯤꯡꯗ꯭ꯔꯦ ꯅꯦꯛꯁ ꯏꯌꯥꯔ ꯑꯣꯏꯅ ꯆꯪꯔꯒ‌ꯦꯅ ꯑꯁ ꯑꯩꯈꯣꯏꯒꯤ ꯌꯨꯝꯒꯤ ꯃꯤꯁꯤꯡꯁꯦ ꯑꯁꯤꯗ ꯐ꯭ꯔꯤ ꯂꯩꯕꯁꯨ ꯑꯗꯨꯗꯤ ꯗꯍꯤꯒꯨꯝꯅ ꯑꯩꯈꯣꯏ ꯆꯦ ꯃꯅꯥꯛ ꯇꯔꯥ ꯍꯈꯣꯏ ꯀꯥꯎꯒꯦ ꯃꯅꯥꯛ ꯇꯔꯥ ꯆꯥꯡꯒ ꯊꯕꯛꯒꯨꯝꯕ ꯇꯧꯕ ꯆꯠꯈ꯭ꯔꯣꯅ ꯍꯥꯏꯗꯤ ꯍꯥꯏꯗꯅꯦ ꯅꯪ ꯅ ꯀ꯭ꯔꯤꯒꯨꯝꯕ ꯂꯩꯔꯤꯒꯨꯝ ꯇꯝꯅꯤꯡꯗ꯭ꯔꯗꯤꯅ ꯃꯇꯝ
ꯑꯗꯨꯗꯤ ꯑꯣꯖꯥꯒꯤꯗꯃꯛ ꯆꯜꯂꯗꯤ ꯅꯪꯒꯤ ꯑꯦꯛꯁꯄꯤꯔꯤꯌꯦꯟꯁ ꯐꯪꯉꯦꯗꯅ
ꯎꯝ ꯑꯗꯣ ꯑꯩꯅ ꯇꯃꯗꯤꯀꯣ ꯃꯄꯥꯟꯅ ꯊꯕꯛ ꯇꯧꯔꯒ ꯀꯣ ꯁꯦꯟꯇꯥꯔꯒꯨꯝꯕꯒꯤ ꯊꯕꯥꯛꯨꯗ ꯇꯧꯅꯤꯡꯗꯕ
ꯃꯅꯤꯄꯨꯔ ꯀꯩꯀꯥꯗ ꯑꯃꯨꯛ ꯊꯣꯛꯂꯛꯑꯁꯨ ꯅꯪ ꯑꯦꯛꯁꯄꯤꯔꯤꯌꯦꯟꯁ ꯂꯩꯔꯕꯅꯤꯅ ꯀꯥꯏꯗ꯭ꯔꯦꯅ
ꯎꯝ ꯑꯗꯨꯅ ꯑꯦꯛꯁꯄꯤꯔꯤꯌꯦꯟꯁꯒꯤꯗꯃꯛꯁꯨ ꯆꯠꯁꯤꯦꯔꯥꯅ ꯑꯁ ꯃꯄꯥꯟꯕꯨꯣ ꯊꯔꯗꯤ ꯊꯕꯇꯤ ꯌꯥꯝ ꯂꯩꯌꯦ ꯍꯥꯏꯗ ꯌꯥꯝ ꯊꯣꯛ
ꯃ ꯄꯥꯟꯕ ꯊꯣꯛꯄꯗꯤꯗꯤ ꯑꯩꯁꯨ ꯊꯣꯛ ꯊꯣꯛꯑꯣꯌꯦ ꯑꯣꯖꯥꯒꯤꯗꯤꯇꯪ ꯂꯩꯌꯦ ꯑꯗꯨꯗꯤ
ꯎꯝ ꯑꯣꯖꯥ ꯅꯠꯇ꯭ꯔꯁꯨ ꯌꯥꯝ ꯊꯕꯥꯛ ꯀ꯭ꯂꯥꯌꯦ ꯍꯥꯏꯌꯦ ꯒꯔꯦꯖꯨꯌꯦꯁꯟ ꯁꯔꯗꯤꯕꯤꯒꯦꯠꯄꯨ ꯂꯩꯕꯨ ꯂꯩꯔꯗꯤ
ꯒ꯭ꯔꯦꯁꯟꯒꯤ ꯂꯣꯏꯕꯨ ꯂꯩ ꯎ ꯂꯩꯔꯗꯤ ꯎ
ꯁꯔꯗꯤꯐꯤꯀꯦꯠ ꯕꯤ ꯑꯦ ꯒꯤ ꯁꯔꯗꯤꯐꯤꯀꯦꯠꯇꯣ
ꯅꯪꯅ ꯍꯥꯏꯔꯗꯤꯀꯣ
ꯎꯝ
ꯇꯥꯕ꯭ꯔꯣ
ꯎꯝ ꯇꯥꯏꯗ ꯇꯥꯗꯕ꯭ꯔꯣ ꯇꯥꯕ꯭ꯔꯣ ꯇꯥꯗꯕ꯭ꯔꯣ ꯀ꯭ꯔꯤꯒꯤ ꯋꯥ ꯉꯥꯡꯕ ꯇꯣꯛꯄ꯭ꯔꯣ ꯏꯕꯨꯡꯉꯣ ꯄ꯭ꯔꯤꯇꯥ ꯂꯩꯕ꯭ꯔꯣ ꯅꯥ ꯎꯝ ꯇꯥꯌꯦ
ꯑꯣ ꯑꯩꯅ ꯉꯁꯥꯏ ꯉꯩ ꯀꯧꯔ ꯅꯪ ꯁꯨꯡꯇꯥ ꯇꯥꯗꯦ
ꯁꯦꯁ ꯅ ꯅ ꯑꯩꯁꯨ ꯅꯪꯕꯨ ꯀꯥꯎꯔꯒ ꯍꯨꯝꯅꯤꯅ ꯅ
ꯑꯣ ꯅꯦꯠꯋꯥꯛꯅ ꯑꯣꯏꯔꯝꯃꯅꯤ ꯅꯦꯠꯁꯦ ꯈ꯭ꯔ
ꯅꯪꯒꯤꯗꯤ ꯈ꯭ꯔ ꯈ꯭ꯔ ꯇꯥꯏꯌꯦ ꯂꯦꯡꯕ ꯈꯣꯠꯄꯒꯨꯝꯕꯒꯤ ꯃꯈꯣꯟꯗꯤ
ꯅꯪꯒꯤꯗꯤ ꯁꯨꯡꯇꯥ ꯇꯥꯗ꯭ꯔꯦ ꯍꯧꯖꯤꯛꯀꯤꯗꯨ
ꯎꯝ ꯆ ꯇꯥꯌꯦꯗ ꯑꯈꯣꯏꯗꯤ
ꯑꯩꯅ ꯅꯈꯣꯟ ꯇꯥꯗꯕ
ꯎꯝ
ꯎꯝ
ꯃꯄꯥꯟ ꯀꯩꯀꯥ ꯆꯠꯄꯒꯤ ꯆꯥꯟꯁꯁꯨ ꯈꯔ ꯊꯤꯌꯨꯍꯦ
ꯆꯠꯀꯅꯤꯗ ꯍꯟꯗꯛꯇꯤ ꯈꯔ ꯐꯔꯛ ꯇꯥꯕꯒꯤ ꯂꯩꯕꯅꯦ
ꯃꯅꯤꯄꯨꯔꯒꯤ ꯁꯤꯆꯨꯌꯦꯁꯟ ꯍꯥꯏꯔꯗꯤ ꯅꯨꯡꯉꯥꯏꯇ꯭ꯔꯦꯗꯅ
ꯎꯝ ꯐꯔꯛ ꯇꯥꯕꯒꯤ ꯂꯩꯕꯅꯤꯗ ꯑꯈꯣꯏꯁꯨ
ꯏꯪ ꯇꯞꯄꯒꯤ ꯃꯇꯝ ꯀꯔꯝ ꯀꯥꯟ ꯂꯥꯛꯀꯅꯤ ꯑꯩꯈꯣꯏ ꯍꯥꯏꯕ ꯉꯝꯗꯦ
ꯎꯝ ꯑꯇꯨꯅꯦ ꯑꯁ ꯃꯄꯥꯟ ꯊꯧꯔꯒ ꯁꯦꯚꯤꯡ ꯈ꯭ꯔ ꯇꯧꯗ꯭ꯔꯗꯤ ꯌꯥꯗꯦ
ꯇꯨꯡꯒꯤ ꯇꯨꯡꯒꯤ ꯂꯥꯛꯀꯗꯕ ꯄꯨꯟꯁꯤ ꯂꯝꯕꯤꯒꯤꯗꯃꯛ ꯁꯦꯝꯗ꯭ꯔꯗꯤ ꯌꯥꯗ꯭ꯔꯦꯅꯦ
ꯃꯥ
ꯅꯪ ꯃꯄꯥꯟ ꯆꯠꯨ ꯆꯠꯂꯁꯨ ꯑꯦꯛꯁꯄꯤꯔꯦꯟꯁ ꯂꯩꯔꯗꯤ ꯃꯅꯤꯄꯨꯔꯗ ꯃꯨꯛ ꯂꯥꯛꯄꯗ ꯅꯪꯒꯤ ꯑꯦꯛꯁꯄꯤꯔꯦꯟꯁꯇꯨꯅ ꯁꯤꯖꯤꯟꯅꯔꯒ ꯑꯣꯖꯥꯒꯤꯃꯨꯛ ꯆꯪꯕ ꯌꯥꯏꯕ ꯅꯇ꯭ꯔꯣ
ꯎꯝ ꯑꯣꯖꯥꯗꯤ ꯇꯧꯗꯤ ꯇꯧꯅꯤꯡꯗꯝꯅꯦ
ꯑꯗꯨ ꯎꯄꯥꯏ ꯂꯩꯇꯗꯤ ꯑꯇꯣꯞꯄ ꯏꯁꯀꯣꯞ ꯂꯩꯇ꯭ꯔꯗꯤ ꯆꯪꯕ ꯇꯥꯕꯅꯤ ꯒꯩꯅꯣ
ꯑꯗꯨꯅꯦ ꯄꯥꯏ ꯂꯩꯇ꯭ꯔꯦ ꯃꯦꯡꯂꯣꯡ ꯇꯃꯦꯡꯂꯣꯡꯗꯗꯤ ꯕꯤꯖꯤꯅꯦꯁ ꯀꯨꯝꯕꯁꯨ ꯇꯧꯕ ꯌꯥꯗꯦ ꯃꯤ ꯑꯁꯤꯒꯨꯝꯅ ꯃꯤ ꯌꯥꯝꯗꯕꯅꯤꯅ ꯁꯤꯖꯟ ꯁꯤꯖꯟ ꯂꯩꯌꯦꯕ ꯎꯝ
ꯑꯈꯣꯏꯅ ꯏꯁꯀꯣꯞꯁꯤ ꯊꯤꯖꯤꯜꯂꯒ ꯑꯣ ꯃꯥꯒꯤ ꯏꯟꯚꯥꯏꯔꯣꯃꯦꯟꯒꯤꯗꯃꯛꯇꯣ ꯈꯜꯂꯒ ꯍꯥꯏꯗꯤ ꯁꯤꯗ ꯁꯤ ꯃꯇꯝꯗ ꯁꯤ ꯍꯧꯋꯦ ꯁꯤ ꯃꯇꯝꯗ ꯁꯤ ꯂꯩꯒꯅꯤ ꯁꯤ
ꯑꯗꯨꯅꯦ ꯕꯤꯖꯤꯅꯦꯁ ꯑꯃꯥꯈꯛꯇ ꯐꯣꯀꯁ ꯇꯧꯔꯗꯤ ꯌꯥꯗꯦ ꯇꯃꯦꯡꯂꯣꯡꯗꯗꯤ ꯑꯅꯤ ꯑꯍꯨꯝ ꯃꯔꯤꯒꯨꯝꯕ ꯇꯧꯒꯗꯝꯅꯦ
ꯑꯣ ꯁꯤ ꯁꯤꯖꯟꯅꯗꯥ ꯁꯤ ꯌꯣꯜꯂꯗꯤ ꯑꯦꯛꯖꯥꯝꯄꯜ ꯀꯣ ꯁꯤ ꯌꯣꯜꯂꯗꯤ ꯑꯩ ꯀꯩꯅꯣ ꯇꯧꯕꯅꯤ ꯑꯩꯒꯤꯗꯃꯛ ꯁꯦꯟꯗꯣꯡ ꯂꯥꯛꯀꯅꯤ ꯑꯗꯨꯒ ꯁꯤ ꯁꯤꯒꯤ ꯃꯇꯝꯗ ꯁꯤꯒꯤ ꯑꯥ ꯁꯤꯖꯟꯗ ꯏꯝꯐꯥꯜꯗꯒꯤ ꯑꯣꯔ ꯇꯨꯃꯦꯂꯣꯡꯗ ꯐꯪꯅꯕ ꯄꯣꯠ ꯏꯝꯐꯥꯜꯗꯒꯤ ꯄꯨꯁꯜꯂꯛꯄꯗ ꯅꯪꯒꯤ ꯇꯣꯡꯒꯗꯕ ꯄꯣꯠꯇ ꯈꯜꯂꯣ ꯌꯥꯝꯕꯨ ꯌꯥꯝꯗ꯭ꯔꯁꯨ ꯀꯣ ꯈꯤꯇꯪ ꯈꯤꯇꯪ ꯑꯗꯨꯝ ꯕꯤꯖꯤꯅꯦꯁ ꯈꯤꯇꯪ ꯈꯤꯇꯪ ꯑꯣꯏꯔꯁꯨ ꯑꯗꯨꯝ ꯍꯧꯔꯛꯄꯗ ꯅꯪꯒꯤ ꯑꯃꯥꯡꯕ ꯂꯩꯔꯣꯏꯌ‌‌ꯦꯕ
ꯎꯝ
ꯍꯧꯖꯤꯛ ꯇꯃꯦꯂꯣꯡꯗ ꯂꯤꯛꯂꯥ ꯌꯧꯔꯛꯈ꯭ꯔꯦ ꯅꯠꯇ꯭ꯔꯣ
ꯌꯥꯎꯈ꯭ꯔꯦ ꯍꯣꯏ ꯂꯩꯈ꯭ꯔꯦ
ꯂꯤ ꯂꯥ ꯌꯧꯔꯛꯈ꯭ꯔꯦ ꯀꯃꯥꯏ ꯀꯃꯥꯏꯅ ꯌꯧꯔꯛꯏꯕ ꯈꯤꯇꯪ ꯇꯞ ꯇꯞꯅ ꯇꯞꯅ ꯇꯞꯅ ꯑꯗꯨꯝ ꯌꯧꯔꯛꯄꯅꯦꯕ ꯍꯨꯖꯤꯛ ꯅꯣꯅꯦꯗꯁꯨ ꯂꯤꯛꯂꯥ ꯌꯧꯔꯛꯈ꯭ꯔꯦ
ꯎꯝ
ꯉꯍꯥꯛ ꯂꯩꯔꯗꯤ ꯇꯃ‌ꯦꯡꯂ‌ꯣꯡꯗ ꯀꯅꯥ ꯈꯪ ꯄꯩꯁꯥ ꯄꯥꯏꯕ ꯃꯤ ꯀꯥꯡꯕꯨ ꯈꯔ ꯂꯩꯔꯗꯤ ꯗꯨꯀꯥꯟꯗ ꯄꯤꯊꯣꯛ ꯑꯒ ꯀꯦ ꯑ‌ꯦꯞ ꯁꯤ ꯀꯦ ꯑꯦꯞ ꯁꯤꯒꯤ ꯗꯃꯛꯇ ꯄꯤꯛ ꯀꯩꯅꯣ ꯇꯧꯕ ꯌꯥꯏꯕ ꯅꯠꯇ꯭ꯔꯣ
ꯌꯥꯏ
ꯑꯗꯨ ꯂꯝ ꯂꯩꯕ ꯄꯤꯁꯥ ꯂꯩꯕ ꯃꯤ ꯑꯈꯣꯏꯅ ꯕꯤꯖꯤꯅꯦꯁ ꯇꯧꯁꯦ ꯍꯥꯏꯔꯗꯤ ꯄꯤꯁꯥ ꯂꯩ ꯂꯩꯕꯨ ꯂꯩꯔꯗꯤ ꯁꯤꯅꯦ